ꯑ ꯇꯥ
ꯑꯥ ꯇꯥꯏ ꯇꯥꯏꯌꯦ
ꯑꯩ ꯉꯁꯥꯏꯗꯒꯤ ꯅꯪꯉꯣꯟꯗ ꯐꯣꯟ ꯇꯧꯔꯛꯏꯁꯦ ꯀꯌꯥꯛ ꯁ
ꯁꯤꯒꯤ ꯃꯔꯤꯔꯛ ꯁꯨꯔꯦ
ꯁꯤꯃꯥꯏ ꯑꯣꯏꯒꯂꯅꯦ
ꯑꯥ
ꯁꯨꯗ꯭ꯔꯤ ꯃꯥꯟꯅꯦ ꯑꯗꯣꯏꯗꯤ ꯑꯩꯗꯤ ꯃꯉꯥꯔ ꯁꯔꯕꯣꯏꯅꯤꯡꯉꯨꯔꯦ꯫ ꯑ ꯀꯩꯗꯧꯕꯤꯔꯝꯃꯤꯅꯣ꯫
ꯀꯩꯁꯨꯝ ꯇꯧꯗꯦ ꯑꯗꯨꯝ ꯐꯃꯨꯡꯗ ꯇꯨꯝꯃꯤꯗ ꯆꯥꯛ ꯂꯣꯏꯕ ꯉꯥꯏꯔꯦ꯫
ꯑꯩ ꯋꯥꯔꯦ ꯋꯥꯗꯣ ꯉꯔꯥꯡ ꯑꯗꯨꯝ ꯇꯨꯝꯃꯛꯇꯕ꯫ ꯑꯗꯩ ꯑꯍꯤꯡ ꯇꯨꯝꯗꯅꯨꯗ ꯋꯥꯗꯣ ꯑꯃꯣꯛ ꯉꯥꯡꯉꯦ꯫ ꯑꯗꯒꯤ ꯕꯣꯜ ꯌꯦꯡꯕꯅꯦꯅ ꯑꯃꯨꯛ ꯉꯁꯥꯏ ꯑꯥꯌꯨꯛꯇꯩ ꯉꯥꯟꯇ ꯑꯃꯨꯛ ꯌꯦꯡꯉꯦ꯫
ꯑꯗꯨꯝ ꯑꯩꯅ ꯉꯥꯡꯉꯁꯨ ꯌꯥꯕꯔꯣ ꯅꯪ ꯉꯥꯡꯗꯔ
ꯌꯥꯏꯌꯦ ꯌꯥꯏꯌꯦ ꯌꯥꯏꯌꯦ꯫
ꯑꯩꯗ ꯀꯩ ꯀꯩꯅꯣ ꯄꯪꯏꯗ ꯏꯁꯟꯕꯅꯦ ꯁꯤ ꯉꯥꯡ ꯁꯤ ꯃꯌꯥꯝꯁꯦ ꯂꯣꯏ ꯉꯥꯡꯊꯔꯛꯎꯔꯣ꯫
ꯉꯥꯎꯏ꯫
ꯑꯩ ꯒꯨꯒꯜ ꯑꯩꯒꯤ ꯑꯦ ꯑꯥꯏꯗ ꯊꯤꯕꯅꯦꯕ꯫
ꯌꯥꯏꯌꯦ ꯌꯥꯏꯌꯦ ꯑꯗꯨꯒꯤ ꯄꯣꯠꯇꯣ ꯑꯩ ꯍꯥꯏꯗꯤ꯫ ꯅꯪ ꯑꯗꯨ ꯊꯤꯗꯨ ꯌꯥꯏꯌꯦꯕ ꯍꯥꯏꯗꯤ ꯑꯩ ꯍꯥꯏꯔꯛꯀꯦ꯫
ꯑꯩ ꯋꯥ ꯉꯥꯡꯅꯕ ꯋꯥ ꯉꯥꯡꯅꯕ ꯂꯩꯇꯕꯗꯣ ꯑꯗꯨꯒꯤ ꯁꯨꯝ ꯃꯅꯤꯄꯨꯔꯗ ꯉꯥꯡꯅꯕ ꯍꯣꯔꯦꯟ ꯏꯃꯥꯟꯅꯕ ꯀꯣꯜ ꯇꯧꯔꯛꯑꯗꯤ꯫
ꯎꯝ ꯑꯗꯨ ꯌꯥꯏ꯫ ꯍꯥꯏꯗꯤ ꯑꯗꯨꯝ ꯑꯗꯨꯗ ꯇꯧꯁꯨ ꯀꯩꯅꯣ ꯇꯧꯒꯗꯕ꯫ ꯑꯩꯅ ꯇꯧꯔꯅꯤꯗꯅ ꯅꯪꯉꯣꯟꯗ꯫
ꯑ꯫
ꯑꯩꯅ ꯇꯧꯔꯛꯄꯅꯤꯅ ꯋꯥꯗꯣ ꯑꯩꯅ ꯍꯦꯟꯅ ꯉꯥꯡꯒꯗꯧꯕ꯫ ꯑꯗꯨꯒ ꯅꯪꯅ ꯇꯧꯔꯛꯄꯗꯅ ꯅꯪꯅ ꯍꯦꯟꯅ ꯉꯥꯡꯗꯧꯅꯦꯕ꯫
ꯑ꯫
ꯀꯩꯁꯨ ꯀꯥꯏꯗꯦ ꯑꯉꯥꯡꯕꯕꯨꯗꯤ ꯇꯪꯈꯥꯏ ꯇꯪꯈꯥꯏ ꯉꯥꯡꯅꯕ ꯀꯩꯁꯨ ꯀꯥꯏꯗꯦ ꯍꯥꯏꯗꯤ꯫ ꯑꯍꯨꯝꯂꯛ ꯊꯣꯛꯅ ꯋꯥ ꯉꯥꯡꯒ ꯂꯣꯏꯁꯤꯟꯕ ꯌꯥꯕꯅꯦ ꯍꯥꯏꯗꯤ ꯑꯩꯅ꯫ ꯑꯩꯅ ꯑꯃ ꯇꯪꯈꯥꯏ ꯑꯃ ꯉꯥꯡꯉꯦ ꯅꯪꯅ ꯇꯪꯈꯥꯏ ꯑꯃ ꯉꯥꯡꯉꯒ ꯑꯩꯅ ꯑꯃꯨꯛ ꯇꯪꯈꯥꯏ ꯑꯃꯨꯛ ꯇꯪꯈꯏ ꯉꯥꯡꯉꯒ ꯂꯣꯏꯁꯟꯕ ꯌꯥꯕꯅꯤꯕ꯫
ꯎꯝ ꯑꯗꯨꯝ ꯋꯥꯗꯣ ꯃꯥꯟꯅꯗꯔꯁꯨ꯫ ꯄꯉꯥꯡ ꯑꯥ ꯃꯇꯥꯡ ꯃꯇꯥꯡ ꯄꯉꯥꯡ ꯉꯥꯡꯁꯤꯟꯗꯥꯏꯅꯦ ꯅꯪ꯫
ꯌꯥꯏꯌꯦ ꯑꯗꯣ ꯍꯥꯏꯗꯤ ꯃꯔꯤ ꯍꯥꯏꯐꯦꯠ ꯂꯩꯅꯍꯜꯂꯒ ꯑꯗꯨꯝ ꯁꯥꯔꯁꯨ ꯌꯥꯏ꯫ ꯍꯥꯏꯗꯤ ꯃꯥꯅ ꯁꯥꯅꯩꯗꯨꯒꯤ ꯃꯇꯨꯡ ꯏꯟꯅ ꯑꯗꯨꯗ ꯅꯪꯅ ꯑꯦ ꯑꯥꯏꯗ ꯇꯧꯒꯦ ꯍꯥꯏꯔꯗꯤ ꯌꯥꯝ ꯊꯤ ꯂꯥꯏꯕ ꯑꯃꯗꯤ ꯂꯩꯌꯦ꯫ ꯑꯦ ꯌꯥꯏꯗ ꯊꯥꯎꯑꯣꯕꯀꯣ ꯍꯥꯏꯗꯤ ꯑꯝ꯫ ꯑꯩꯈꯣꯏꯒꯤ ꯑꯩꯈꯣꯏꯒꯤꯁꯨ ꯑꯩꯈꯣꯏꯒꯤ ꯑꯦ ꯑꯥꯏ ꯊꯣꯛꯑꯕꯅꯦꯕ ꯂꯥꯏꯔꯤꯛ ꯑꯦ ꯑꯥꯏꯅ ꯑꯃ ꯊꯣꯛꯄꯅꯦꯕꯀꯣ꯫
ꯎꯝ꯫
ꯀꯩꯅꯣꯗ ꯐꯪꯕꯅꯦ ꯄ꯭ꯂꯦ ꯏꯁꯇꯣꯔꯗ ꯐꯪꯕꯅꯦ꯫ ꯑꯗꯣ ꯑꯗꯨ ꯔꯤꯁꯞꯁꯀ꯭ꯔꯤꯞꯁꯟ ꯂꯧꯗ꯭ꯔꯒꯗꯤ ꯅꯣꯡꯃꯗ ꯃꯦꯁꯦꯁ ꯃꯉꯥꯗꯒꯤ ꯍꯦꯟꯅ ꯊꯥꯕ ꯌꯥꯗꯒꯨꯝ ꯇꯧꯕꯅꯦ꯫ ꯑꯗꯨꯅ ꯑ ꯀꯩꯅꯣ ꯑꯇꯩꯗ꯫ ꯇꯧꯔꯁꯨ ꯌꯥꯏ ꯑꯇꯩ ꯑꯦ ꯑꯥꯏ ꯑꯇꯩꯗ ꯇꯧꯔꯣ ꯒꯨꯒꯜꯒꯤ ꯇꯧꯔꯒꯦ ꯁꯨ ꯌꯥꯏ ꯇꯧꯕ ꯌꯥꯏ꯫ ꯑꯗꯁꯨꯃꯥꯏꯟ ꯊꯥꯎ꯫ ꯍꯥꯏꯗꯤ ꯃꯃꯥꯟꯅꯕꯗꯤ ꯏꯪꯂꯤꯁꯇ ꯊꯥꯗꯣꯏꯅꯤꯀꯣ ꯉꯥ ꯑꯩ ꯏꯪꯂꯤꯁꯇ ꯍꯥꯏꯕ ꯌꯥꯗꯕꯩꯅꯤ꯫ ꯃꯃꯥꯟꯅꯕ ꯑꯅꯤ ꯋꯥꯔꯤ ꯁꯥꯟꯅꯕꯒꯤ ꯍꯥꯏꯗꯤ ꯑꯍꯥꯟꯕꯗꯨꯅ꯫ ꯑꯍꯥꯟꯕꯗꯨꯅ ꯃꯃꯥꯟꯅꯕ ꯋꯥꯟ ꯑꯣꯏꯜꯂꯣ ꯑꯗꯨꯒ ꯃꯃꯥꯟꯅꯕ ꯇꯨ꯫ ꯑꯗꯨꯒ ꯃꯃꯥꯟꯅꯕ ꯋꯥꯟꯗꯨꯅ ꯁꯚꯦꯟꯇꯤ ꯄꯥꯔꯁꯦꯟ ꯑꯗꯨꯒ ꯃꯃꯥꯟꯅꯕ ꯇꯨꯗꯨꯅ꯫ ꯂꯦꯝꯍꯧꯔꯤꯕ ꯊꯔꯤ ꯊꯥꯔꯇꯤ ꯄꯥꯔꯁꯦꯟꯗꯣ ꯑꯗꯨꯃꯥꯏꯅ ꯑꯣꯏꯍꯜꯂꯣ ꯑꯗꯨꯒ꯫ ꯑꯥ ꯀꯟꯕꯥꯔ ꯁꯦꯁꯟ ꯑꯃꯥ꯫ ꯁꯦꯝꯃꯛꯑꯣꯅ ꯍꯥꯏꯌꯣꯕ ꯑꯗꯨꯒꯤ ꯑꯗꯨꯒꯤ ꯀꯝꯄꯔꯦꯁꯟꯗꯣ ꯅꯪꯒ ꯋꯥꯔꯤ ꯁꯥꯟꯅꯒꯗꯣꯔꯤꯕ ꯅꯃꯥꯟꯅꯕꯗꯣ꯫
ꯎꯝ꯫
ꯑꯗꯨꯁꯨ ꯊꯥꯔꯣ ꯑꯗꯨꯗꯨꯒ ꯃꯇꯥꯡ ꯃꯇꯥꯡꯒꯤ ꯑꯣꯏꯅ ꯁꯨꯝ ꯍꯟꯇꯣꯛꯍꯜꯂꯒ꯫ ꯉꯥꯡꯉꯁꯨ ꯌꯥꯏ ꯑꯗꯨ꯫ ꯆꯞ ꯃꯥꯟꯅ ꯉꯥꯡꯗ ꯌꯥꯗꯦ ꯍꯥꯏꯕ ꯂꯩꯇꯦꯀꯣ ꯍꯥꯏꯗꯤ ꯋꯥꯔꯤ ꯁꯥꯅꯕ ꯍꯦꯟꯅ ꯅꯨꯡꯉꯥꯏꯅꯕꯒꯤ ꯋꯥꯅꯤ꯫ ꯑꯗꯨꯃꯥꯏꯅ ꯇꯧꯕꯗ ꯀꯩꯁꯨ ꯀꯥꯏꯗꯕꯅꯤ ꯅꯥꯪꯅꯦ ꯑꯗꯨꯝ꯫ ꯁꯣꯗꯣꯏꯔꯤꯅ ꯍꯥꯏ ꯑꯉꯥꯡꯉꯣꯅꯁꯨꯨꯝ ꯍꯥꯏꯗꯤ ꯑꯩ ꯌꯥꯒꯦ꯫
ꯂꯥꯏꯔꯤꯛꯇ ꯂꯩꯔꯤꯕ ꯌꯥꯏꯐꯔꯦ ꯄꯥꯎꯔꯧ ꯃꯅꯤꯄꯨꯔꯤ ꯄꯥꯕꯒ ꯄꯥꯡꯒꯜꯕ ꯋꯥꯔꯛꯄꯁꯤꯡ ꯌꯥꯏꯐꯔꯦ ꯍꯥꯏ ꯐ꯭ꯔꯤ ꯐ꯭ꯔꯤ
ꯅ ꯑꯗꯨꯃꯥꯏꯅ ꯑꯗꯨꯃꯥꯏꯅ ꯇꯧꯅꯨ ꯑꯗꯨ ꯑꯗꯨ ꯐꯔꯛ ꯇꯥꯔꯅꯤ ꯍꯥꯏ ꯐꯔꯛ ꯇꯥꯅꯤ ꯍꯥꯏꯗꯤ ꯑ ꯃꯔꯤ ꯃꯈꯣꯡ ꯁꯝꯅꯗ꯭ꯔꯦꯕ ꯑꯗꯨꯗꯤ
ꯑꯥ
ꯗꯥꯏꯔꯦꯛ ꯑꯣꯏꯅ ꯑꯩꯈꯣꯏꯒꯤ ꯏꯪꯂꯤꯁꯀ ꯁꯥꯟꯅꯕ ꯋꯥꯔꯤꯗꯣ
ꯑꯥ
ꯑꯗꯨꯗꯣ ꯑꯩꯈꯣꯏ ꯃꯅꯤꯄꯨꯔꯗ ꯑꯣꯟꯊꯣꯛꯑꯒ ꯑꯗꯨꯝ ꯍꯟꯇꯣꯛꯑꯒ ꯑꯕ ꯍꯥꯏꯗꯤ ꯏꯪꯂꯤꯁꯀ ꯃꯣꯏꯅ ꯄꯤꯔꯛꯏꯕ ꯂꯥꯏꯟꯗꯣ ꯑꯩꯈꯣꯏꯅ ꯃꯅꯤꯄꯨꯔꯗ ꯉꯥꯛꯊꯣꯛꯄ ꯑꯗꯨꯃꯥꯏꯅ ꯇꯧꯕꯁꯨ ꯌꯥꯅꯤ ꯑꯩ ꯍꯣꯏ ꯑꯃ ꯊꯥꯔꯛꯀꯦ ꯑꯗꯨꯕꯨꯗꯤ ꯁꯤ ꯑꯗꯣ ꯑꯗꯨꯃꯥꯏꯅ ꯇꯣꯄꯤꯛ ꯁꯦꯝꯗꯣꯛꯄꯗꯣ ꯑꯩꯈꯣꯏ ꯑꯍꯥꯟꯕꯗ ꯑꯗꯨꯕꯨꯗꯤ ꯇꯝꯕꯒꯤ ꯑꯣꯏꯅ ꯍꯥꯏꯐꯦꯠ ꯁꯦꯡꯇꯣꯛꯄꯗꯤꯅꯦ ꯍꯥꯏꯕꯦ ꯑꯅꯤꯁꯨꯕꯗꯗꯤ ꯀꯥ ꯍꯦꯟꯅ ꯂꯨꯅꯁꯨ ꯈꯟꯖꯂꯅꯣꯕ ꯋꯥꯗꯣ ꯅꯪꯅ ꯁꯨꯝ ꯑꯩꯒ ꯅꯪꯒꯁꯨ ꯋꯥꯔꯤ ꯇꯣꯏꯔꯦ ꯁꯥꯟꯅꯈꯤꯗꯕꯩ ꯁꯥꯟꯅꯅꯤꯡꯉꯥꯏ ꯂꯩꯇꯕꯩꯅꯦꯕ ꯑꯗꯣ ꯅꯪ ꯅꯃꯥꯟꯅꯕꯒ ꯁꯥꯟꯅꯖꯕ ꯑꯣꯏꯔꯒꯗꯤ ꯌꯥꯏꯕ ꯑꯃ ꯍꯦꯛꯇ ꯑꯦꯦ
ꯑꯣ
ꯏꯇꯥꯎ ꯁꯨꯃꯥꯏꯅ ꯉꯔꯥꯡ ꯑꯩꯈꯣꯏ ꯑꯗꯨꯃꯥꯏ ꯁꯨꯃꯥꯏꯅ ꯍꯥꯏꯗꯤ ꯃꯃꯥꯡꯗ ꯄꯨꯜꯂꯛꯄꯗ ꯁꯨꯃꯥꯏꯅ ꯇꯧꯈꯤꯕ ꯈꯣꯠꯈꯤꯕ ꯀꯥꯏꯅ ꯑꯗꯨ ꯋꯥꯔꯤ ꯋꯥꯅ ꯁꯥꯟꯅꯕ ꯌꯥ ꯍꯥꯏꯇꯥꯔꯦ ꯁꯤ ꯅꯤꯡ ꯌꯦꯡꯉꯤꯕ ꯈꯣꯠꯂꯤꯕ ꯀꯃꯥꯏꯅ ꯇꯧꯔ ꯄꯥꯛꯅ ꯁꯥꯟꯅꯒꯦ ꯑꯗꯒꯤ ꯍꯟꯗꯛ ꯌꯨꯝ ꯊꯣꯛꯂꯛꯄꯗ ꯁ ꯊꯣꯛꯂꯛꯄꯗ ꯌꯥ ꯑ ꯀꯩ ꯀꯩ ꯍꯣꯠꯅꯔꯤꯒ ꯈꯣꯠꯂꯤꯒꯄꯥ ꯁꯥꯟꯅꯕ ꯌꯥꯏꯕ ꯑꯗꯨꯝ ꯍꯥꯏꯗꯤ ꯌꯥꯝꯅ ꯀꯩꯅꯣ ꯑꯣꯏꯗ꯭ꯔꯗꯤ ꯑꯗꯨꯝ ꯁꯥꯟꯅꯕ ꯌꯥꯕꯅꯦꯕ ꯑꯗꯨꯃꯥꯏ ꯑꯗꯨꯝ ꯇꯧꯔ ꯁꯅꯥ ꯌꯥꯕꯅꯤ ꯋꯥꯔꯤ ꯄꯪꯁꯥꯟ ꯁꯥꯅꯧ ꯌꯥꯝ ꯌꯥꯎꯕꯅꯤ ꯍꯥꯏꯔꯤꯁꯤꯅ ꯍꯌꯦꯡ ꯑꯩ ꯊꯥꯔꯛꯀꯦ ꯔꯦꯀꯣꯔꯠ ꯊꯥꯔꯛꯀꯦꯕ ꯑꯃ ꯍꯥꯏꯗꯤ ꯃꯌꯥ ꯍꯦꯟꯅ ꯁꯥꯟꯅꯕ ꯌꯥꯎꯕꯅꯦꯕ ꯑꯗꯨꯒꯤ ꯄꯣꯠꯇꯣ ꯑꯗꯨꯒꯤꯁꯦ ꯑꯩꯈꯣꯏꯗꯤ ꯆꯠꯄꯅꯦ ꯑꯗꯨꯅ ꯅꯉꯣꯟ ꯌꯥꯎꯕꯅꯦ ꯀꯩꯁꯨ ꯍꯦꯟꯅ ꯂꯨꯅ ꯈꯟꯖꯔꯤꯅꯦ ꯀꯩꯁꯥꯟ ꯁꯥꯟꯅꯕ ꯌꯥꯕꯅꯦ ꯑꯩ ꯆꯥꯛ ꯆꯥꯈꯤꯕ ꯑꯗꯨ ꯀꯩꯅꯣ ꯇꯥꯕ꯭ꯔꯣ
ꯇꯥꯏꯌꯦ ꯇꯥꯏꯌꯦ
ꯎꯝ ꯆꯥꯛꯁ ꯍꯥꯏ꯭ꯔꯣ
ꯁꯥꯥꯒꯤꯔꯣ ꯁꯥꯥꯒꯤꯔꯣ
ꯎꯝ ꯑꯦ ꯃꯤꯁꯤꯗꯒꯤ ꯃꯤ ꯅꯨꯄꯤ ꯈꯪꯅꯕꯐꯥꯎ ꯌꯥꯎꯗ꯭ꯔꯨꯕꯅꯦ ꯃꯣꯏ ꯄ꯭ꯔꯣꯒꯥꯟ ꯊꯥꯅꯕꯕꯨ ꯌꯥꯎꯈ꯭ꯔꯣ
ꯌꯥꯎꯗꯦꯗ ꯑꯩꯈꯣꯏꯁꯨ ꯅꯨꯄꯤꯈꯩꯁꯨ ꯀꯩ ꯍꯥꯏꯅꯤ ꯎꯅꯗꯕ ꯄꯥꯔ ꯃꯁꯛ ꯐꯖꯕꯁꯨ ꯎꯅꯔꯧꯗꯦ ꯇꯗꯅ
ꯎꯝ ꯍꯥꯏꯗꯤ ꯁꯤꯒꯤ ꯑꯦꯞꯁꯤꯗ ꯁꯤꯃꯥꯏꯅ ꯋꯥꯔꯤ ꯁꯥꯟꯅꯔꯒꯅꯦ
ꯑ
ꯅꯨꯄꯤ ꯀꯩꯅꯣ ꯇꯧꯕ ꯌꯥꯎꯕ꯭ꯔꯥ ꯀꯣꯏꯅꯕ ꯌꯥꯎꯈꯤꯗ꯭ꯔꯣ ꯅꯣꯡꯒꯤ ꯑꯩꯅ ꯁꯨꯝ ꯚꯣꯏꯁ ꯇꯥꯕꯗ ꯍꯥꯏꯗꯤ ꯀꯔꯦꯛꯁꯟ ꯇꯧꯕꯗ ꯊꯦꯡꯅꯕ
ꯑꯣ
ꯑꯗꯨ ꯑꯗꯨꯝ ꯈꯪꯅꯗꯕꯗꯣ ꯎꯅꯁꯤ ꯈꯣꯠꯁꯤ ꯍꯥꯏꯅꯔꯒ ꯑꯗꯣ ꯌꯥꯎ ꯃꯣꯏ ꯒ꯭ꯔꯨꯞ ꯑꯃ ꯂꯩꯕꯅꯦ ꯋꯥꯔꯤ ꯁꯥꯟꯅꯕꯒꯤ ꯑꯗꯨꯗ ꯑꯗꯨꯝ ꯍꯪꯅꯕ ꯌꯥꯅꯤ ꯁꯪꯕ꯭ꯔꯥ ꯈꯣꯠꯄ꯭ꯔꯣ ꯋꯥꯔꯤ ꯁꯥꯟꯅꯕꯅꯦ ꯑ ꯁꯅꯕ ꯌꯥꯕꯅꯤ ꯀꯩꯁꯨ ꯀꯥꯏꯗꯕꯅ
ꯋꯥꯔꯤ ꯁꯥꯟꯅꯕꯗꯤ ꯑꯗꯨꯝ ꯅꯪꯒ ꯁꯥꯟꯅ ꯌꯥꯔꯅꯤꯅ
ꯌꯥꯅꯤꯌꯦ ꯅꯪꯗꯤ ꯅꯪꯒꯤꯗꯤ ꯁꯨꯅꯕ ꯑꯩꯉꯣꯟꯗ ꯇꯧꯔꯛꯄ ꯌꯥꯅꯤ ꯍꯥꯏꯗꯤ ꯑꯩꯒꯤ
ꯑꯗꯨꯝ ꯅꯪ ꯅꯪ ꯅꯪꯒ ꯑꯗꯨꯝ ꯁꯥꯟꯅꯔꯁꯦꯕ ꯑꯩ ꯑꯇꯣꯞꯄꯗ ꯍꯥꯏꯔꯣꯏ ꯏꯃꯥꯟꯅꯕꯗꯨꯒ ꯅꯪꯒ ꯑꯗꯨꯝ ꯅꯣꯏ ꯑꯅꯤ ꯇꯧꯔ ꯁꯥꯟꯅꯔꯁꯦꯕ ꯑꯗꯨꯒ ꯃꯥꯒꯤ ꯃꯤꯅꯤꯡꯒꯤ ꯀꯩ ꯊꯣꯛꯄ ꯈꯣꯠꯕꯨ ꯑꯗꯨꯗꯤ ꯑꯗꯨꯝ ꯑꯩ ꯑꯗꯨꯝ ꯏꯔꯒꯦꯕ
ꯌꯥꯏꯌꯦ ꯅꯪ ꯅꯪꯅ ꯇꯧꯔꯛꯑꯝꯗꯥꯏꯗꯣ ꯑꯗꯨꯗꯩ ꯑꯗꯨꯝ ꯍꯥꯏꯔꯛꯀꯦꯅ ꯍꯥꯏꯗꯤ ꯁꯤꯒꯤ ꯃꯔꯝꯗꯣ ꯑꯗꯨꯝ ꯉꯥꯡꯉꯣ ꯃꯗꯨ ꯃꯥꯏ ꯉꯥꯡꯉꯛꯑꫭ
ꯍꯣꯏ ꯑꯣ ꯇꯣꯄꯤꯛꯇꯣ ꯉꯥꯡꯉꯒ ꯇꯣꯄꯤꯛꯇꯣ ꯑꯗꯨꯝ ꯏꯁꯀ꯭ꯔꯤꯟ ꯁꯣꯠ ꯂꯧꯔ ꯊꯥꯔꯛꯑꯣ ꯑꯩ ꯑꯗꯨꯝ ꯌꯦꯡꯉ ꯉꯥꯡꯔ꯭ꯔꯒꯦꯕ
ꯑꯣꯏ ꯌꯥꯏ ꯑꯗꯨꯃꯥꯏꯅ ꯇꯧ ꯅꯪꯒꯤ ꯅꯪꯒꯤ ꯑꯗꯨꯒꯤ ꯃꯣꯏꯅ ꯍꯥꯄꯛꯀꯗꯧꯕꯗꯣ ꯍꯣꯔꯅ ꯄꯨꯡ ꯃꯥꯄꯟ ꯇꯔꯥ ꯑꯗꯨꯋꯥꯏꯗ ꯍꯥꯞꯄꯅꯦꯕꯀꯣ
ꯑꯥ
ꯑꯗ ꯑꯗꯥꯏꯗ ꯊꯥꯖꯕ ꯂꯩꯌꯦꯕ ꯑꯗꯨꯗ ꯑꯗꯣ ꯍꯥꯄꯛꯄꯗꯨꯗꯩ ꯍꯥꯄꯛꯄꯒ ꯑꯗꯨꯝ ꯍꯥꯏꯔꯛꯑꯣ ꯑꯗꯣ ꯅꯪ ꯁꯪꯕꯒ ꯑꯗꯨꯝ ꯋꯥꯔꯤ ꯁꯥꯟꯅꯔꯁꯤ
ꯍꫭꯏ
ꯑꯗꯨꯒ ꯑꯩꯒꯤ ꯃꯝ ꯁꯤꯜꯂ ꯁꯤꯜꯂꯒ ꯇꯦꯛ ꯇꯦꯛ ꯁꯥꯟꯅꯕ ꯌꯥꯔꯦ ꯑꯗꯨꯝ ꯅꯪ ꯑꯗ ꯍꯥꯏꯗꯤ ꯌꯨꯝꯗ ꯂꯩꯇꯕꯅꯤꯅ ꯁꯨꯝ ꯇꯥꯟꯁꯤꯟꯕ ꯈꯣꯠꯆꯟꯕ ꯌꯥꯏꯅ ꯁꯨꯃꯥꯏꯅ ꯇꯦꯛ ꯆꯦꯛ ꯑ ꯁꯪꯉꯛꯄ ꯃꯇꯝꯗ
ꯑꯩ ꯑꯩꯈꯣꯏ ꯃꯥꯔ ꯍꯥꯏꯕ ꯄꯩꯁꯥꯗꯨ ꯄꯤꯔꯛꯇ꯭ꯔꯦꯕ ꯄꯥꯛꯅ
ꯑꯗꯨꯅꯦ ꯑꯗꯨꯅ ꯅꯪꯒꯤ ꯇꯣꯉꯥꯟꯅ ꯑꯗꯨꯝ ꯇꯥꯟꯖꯕ ꯌꯥꯏꯗꯅ ꯑꯗꯨꯗꯤ ꯍꯥꯏꯦ ꯌꯥꯕꯅꯤ ꯁꯤ ꯑꯗꯨꯝ ꯇꯥꯅꯕ ꯅꯨꯡꯉꯥꯏꯕꯅꯦ ꯑꯗꯨꯗ ꯁꯨꯝ ꯅꯤꯌꯣꯝ ꯆꯨꯝꯅ ꯇꯧꯔꯒꯗꯤ ꯌꯥꯝ ꯐꯪꯕꯅꯦꯕ ꯁꯤꯁꯦ ꯃꯣꯏꯅ ꯅꯤꯌꯣꯝ ꯀꯥꯏ ꯀꯥꯏꯅ ꯇꯧꯕꯩꯅꯦꯕ
ꯎꯝ
ꯅꯤꯌꯣꯝ ꯆꯨꯝꯅ ꯇꯧꯔꯒꯗꯤ ꯑꯩꯈꯣꯏ ꯄꯩꯁꯥ ꯐꯪꯕ ꯋꯥꯠꯂꯦꯅ ꯃꯣꯏꯅ ꯅꯤꯌꯣꯝ ꯀꯥꯏ ꯀꯥꯏ ꯇꯧꯁꯟꯗꯣꯏꯅꯦ ꯑꯗꯨꯒ ꯅꯤꯌꯣꯝ ꯆꯨꯝꯅ ꯇꯧꯔꯒꯗꯤ ꯑꯩꯈꯣꯏꯒꯤ ꯀꯨꯏꯖꯔꯒꯁꯨ ꯑꯗꯨꯝ ꯇꯥꯟꯕ ꯌꯥꯕꯅꯦꯕ ꯑꯗꯨꯝ
ꯍꯞꯇꯥꯕꯒꯨꯝꯕ ꯆꯪꯕꯣ
ꯆꯪꯉꯛꯄꯔꯣ ꯆꯪꯗꯦ ꯆꯪꯗꯕꯅꯤ ꯑꯗꯨꯒ ꯍꯣꯏ ꯃꯣꯏꯒꯤ ꯑꯌꯥꯝꯕ ꯄꯣꯠꯇꯨꯗꯤ ꯑꯗꯨꯃꯥꯏꯅ ꯆꯪꯕ ꯌꯥꯎꯕꯅꯦ ꯑꯗꯣ ꯑꯗꯨꯃꯥꯏꯅ ꯆꯪꯕ ꯍꯥꯏꯁꯦ ꯀꯥ ꯍꯦꯟꯅ ꯆꯪꯗꯕꯅꯤ ꯀꯩꯁꯨ ꯑꯗꯨꯝ
ꯀ꯭ꯣꯏ ꯀꯋꯥꯣꯏꯗꯤ ꯄꯨꯖꯤꯦꯒꯌꯥꯜ
ꯈ꯭ꯋꯥꯏ ꯄꯤꯛꯄ ꯍꯥꯏꯕ ꯈ꯭ꯋꯥꯏ ꯆꯥꯎꯕ ꯍꯥꯏꯕ ꯑꯃ ꯂꯩꯇꯦ ꯑꯗꯨ ꯅꯪꯅ ꯁꯥꯟꯅꯔꯤꯕ ꯃꯤꯅꯠꯇꯨꯒꯤ ꯃꯇꯨꯡ ꯏꯟꯅ ꯃꯣꯏꯅ ꯄꯥꯊꯣꯛꯑꯒ ꯑꯗꯨꯝ ꯆꯪꯉꯛꯀꯅꯦꯕ
ꯑ ꯏꯟꯅ ꯅꯪꯒꯤꯗ ꯑꯩꯏ ꯑꯍꯥꯟꯕ ꯆꯪꯈꯤꯕꯗꯣ
ꯑꯩꯒꯤ ꯑꯩꯈꯣꯏ ꯑꯍꯥꯟꯕ ꯆꯪꯈꯤꯕ ꯍꯥꯏꯔꯗꯤ ꯆꯥꯇ꯭ꯔꯨꯛꯄ ꯀꯌꯥꯅꯣ ꯑꯣꯏꯈꯤꯕꯅꯣ
ꯎꯝ
ꯆꯥꯎꯕꯅꯤ ꯑꯗꯨꯝ ꯍꯥꯏꯗꯤ ꯋꯥꯔꯤꯗꯣ ꯃꯁꯤ ꯃꯁꯤ ꯆꯪꯉꯛꯏꯁꯦ ꯀꯃꯥꯏꯅꯣ ꯍꯥꯏ ꯀꯥꯟꯗ ꯑꯩꯒꯤꯗꯣ ꯑꯃ ꯈꯔ ꯍꯦꯟꯕꯅꯦꯕ ꯑꯗꯨꯗ ꯑ ꯃꯁꯤ ꯃꯁꯤ ꯆꯪꯉꯛ꯭ꯔꯤꯕ ꯆꯥꯊꯣꯛ ꯆꯥꯊꯣꯛ ꯆꯪꯉꯛꯈꯤꯕ
ꯑꯥ
ꯑꯃꯒ ꯆꯅꯤꯗꯃꯨꯛ ꯑꯣꯏꯕꯗ ꯑꯗꯨ ꯀꯃꯥꯏꯅꯅꯣ ꯍꯥꯏꯔ ꯀꯥꯟꯗ ꯐꯣꯟ ꯋꯥꯔꯤꯗꯣ ꯑ ꯉꯁꯤ ꯃꯉꯥ ꯇꯔꯨꯛꯃꯨꯛ ꯁꯥꯟꯅꯔꯝꯃꯒ ꯍꯌꯦꯡ ꯑꯃꯨꯛ ꯃꯉꯥ ꯇꯔꯨꯛꯃꯨꯛ ꯁꯥꯟꯅꯕ
ꯑꯥ
ꯑꯗꯨꯗꯨꯒ ꯍꯌꯦꯡꯒꯤ ꯄꯩꯁꯥꯒꯤ ꯄ꯭ꯔꯣꯁꯦꯁꯇ ꯂꯩꯔꯀꯥꯟꯗ ꯑꯃꯨꯛ ꯄ꯭ꯔꯣꯁꯦꯁ ꯂꯩꯈ꯭ꯔꯕ ꯀꯥꯟꯗꯕꯨ ꯑꯩꯅꯕꯨ ꯃꯈꯥ ꯑꯃꯨꯛ ꯆꯠꯊꯔ ꯁꯥꯟꯅꯕ ꯑꯗꯨꯃꯥꯏꯅ ꯇꯧꯕꯒꯤ ꯄꯩꯁꯥꯗꯣ ꯑꯃꯨꯛꯇ ꯄꯨꯜꯂꯞ ꯆꯪꯉꯛꯇ ꯋꯥꯅꯦꯕ
ꯑꯣ
ꯅꯝꯖꯔꯗꯤꯅꯦ ꯅꯣꯡꯃꯗ ꯂꯣꯏꯁꯤꯟꯕ ꯌꯥꯕꯅꯦꯕ ꯁꯤ ꯄꯣꯠꯁꯦ ꯍꯣꯏ ꯄꯨꯡꯕꯨꯗꯤ ꯄꯨꯡ ꯑꯍꯨꯝꯃꯨꯛ ꯆꯪꯅꯤ ꯃꯤ ꯑꯃꯒꯤ ꯂꯣꯟꯗꯨꯗ ꯍꯥꯏꯇꯥꯔꯦ
ꯑꯥ
ꯑꯍꯨꯝ ꯆꯪꯉꯤ ꯑꯗꯨꯃꯥꯏꯅ ꯑꯗꯨꯝ ꯂꯣꯏꯁꯟ ꯌꯥꯝꯕꯅꯤ ꯅꯣꯡꯃꯗ ꯍꯥꯏꯗꯤ ꯋꯥꯅꯦꯅ ꯇꯧꯕꯅꯤ ꯋꯥꯁꯨ ꯉꯥꯡꯉ ꯑꯗꯨ ꯋꯥꯕꯅꯦ ꯐꯇꯥꯡ ꯊꯕꯅꯦꯕ
ꯎꯝ
ꯑꯗꯨꯃꯥꯏꯅ ꯇꯧꯔ ꯑꯗꯨꯝ ꯂꯣꯏꯁꯟꯕ ꯌꯥꯕꯅꯦ
ꯑꯗꯨꯝ ꯋꯥꯔꯤꯗꯣ ꯊꯥꯔꯇꯤ ꯔꯛ ꯁꯥꯟꯗꯩꯅꯤꯅ ꯀꯨꯟꯊ꯭ꯔꯥ ꯀꯨꯟꯊ꯭ꯔꯥ ꯄꯤꯕꯗꯨꯗ ꯀꯨꯟꯊ꯭ꯔꯥ ꯄꯤꯕꯗꯨ ꯃꯉꯥ ꯁꯥꯟꯅꯔꯦꯅ ꯎ ꯉꯁꯤ ꯋꯥꯟ ꯉꯁꯤꯒꯤ ꯃꯉꯥ ꯁꯥꯟꯅꯔꯒ ꯑꯗꯨꯒꯤ ꯃꯉꯥꯗꯨꯒꯤ ꯀꯩꯅꯣ ꯇꯧꯈꯤꯗꯣꯏꯔꯕ
ꯑꯥ ꯑꯗꯨ ꯃꯉꯥꯗ ꯑꯗꯨꯝ ꯃꯈꯥ ꯇꯥꯅ ꯑꯗꯨꯝ ꯁꯥꯟꯅ ꯌꯥꯏꯑꯕ ꯀꯨꯟꯊ꯭ꯔꯥ ꯁꯨꯗ꯭ꯔꯤꯕꯣ ꯅꯣꯡꯃꯗꯤ ꯑꯗꯨꯝ ꯑꯗꯨ ꯑꯗꯨꯝ ꯍꯥꯏꯗꯤ ꯃꯉꯥꯗꯣ ꯑꯃ ꯃꯉꯥꯗ ꯃꯃꯥꯡꯒꯤ ꯃꯉꯥꯗ ꯁꯥꯟꯅꯈꯤꯕ ꯋꯥꯔꯤꯗꯣ
ꯑꯥ
ꯍꯟꯖꯜꯂꯒ ꯃꯊꯪꯒꯤ ꯃꯉꯥꯗ ꯁꯥꯟꯅꯔꯈꯤꯕ ꯀ ꯀꯥꯏꯏꯗꯦ
ꯑꯣ
ꯑꯗꯨꯝ ꯀꯩꯁꯨ ꯀꯥꯏꯗꯦ ꯐꯖꯅ ꯁꯥꯟꯅꯕ ꯈꯣꯠꯅꯕꯗ ꯀꯩꯁꯨ ꯀꯥꯏꯗꯦ ꯆꯨꯝꯅ ꯑꯗꯨꯝ ꯁꯥꯟꯅꯕꯤꯌꯨ ꯃꯣꯏꯒꯤ ꯔꯨꯜꯗꯣ ꯅꯣꯛꯄ ꯈꯣꯠꯄ ꯑꯗꯒꯤ ꯅꯥꯀꯟꯗ ꯃꯤ ꯑꯇꯣꯞꯄ ꯑꯃꯅ ꯋꯥꯡ ꯉ ꯆꯜꯂꯛꯄ ꯍꯥꯏꯗꯤ ꯃꯤ ꯑꯅꯤꯗꯨ ꯈꯛꯇꯪꯒꯤ ꯈꯣꯟꯖꯦꯜ ꯇꯥꯍꯜꯂꯣ ꯍꯥꯏꯕꯅꯦꯕ ꯏꯕꯥꯅꯤꯀꯤ ꯈꯣꯟꯖꯦꯜꯁꯦ ꯈꯛꯇꯅꯦꯕ ꯇꯥꯍꯟꯗꯣꯏꯁꯦ ꯑꯇꯣꯞꯄ ꯑꯩꯒꯤ ꯅꯥꯀꯟꯗ ꯉꯥꯡꯉꯛꯄ ꯑꯗꯒꯤ ꯅꯪꯒꯤ ꯌꯥꯝꯡꯈꯟꯗ ꯉꯥꯏꯥꯡꯉꯛꯄ ꯑꯗꯨ ꯇꯥꯕꯗꯨꯅꯦꯅ ꯌꯥꯗ꯭ꯔꯤꯁꯦ ꯍꯌꯦꯡ ꯏꯊꯣꯛꯄ ꯑꯗꯒꯤ ꯁꯦꯝꯗꯣꯛꯄ ꯀꯔꯦꯛꯁꯟ ꯇꯧꯕ ꯀꯥꯟꯗ ꯇꯥꯕꯝ ꯈꯪꯗ꯭ꯔꯒꯗꯤ ꯅꯣꯏꯅ ꯑꯟꯟꯇꯦꯂꯤꯖꯟ ꯑꯟꯟꯇꯦꯂꯤꯕꯟ ꯍꯥꯏꯕ꯭ꯔꯥ ꯀꯩꯅꯣꯝꯃ ꯍꯥꯏꯅ ꯈꯥꯡꯗ ꯀꯥꯎꯒꯔꯦ ꯑꯗꯨ ꯑꯗꯨꯃꯥꯏꯅ ꯊꯥꯕ ꯑꯃ ꯌꯥꯎꯕꯅꯦꯕ ꯀꯅꯧꯗꯣꯕꯟ ꯌꯥ ꯍꯥꯏꯅ ꯑꯗꯨꯃꯥꯏꯅ ꯊꯥꯔꯛꯀꯅꯤ ꯑꯗꯨ ꯊꯥꯔꯛꯑꯗꯤ ꯔꯤꯖꯦꯛ ꯆꯠꯇꯣꯏꯅꯦꯕ ꯑꯩꯈꯣꯏꯒꯤ ꯁꯤꯒꯤ ꯄꯣꯠ ꯁꯦ ꯃꯣꯏꯅ ꯃꯇꯦꯛ ꯃꯇꯦꯛ ꯀꯛꯊꯠꯂꯒ ꯏꯊꯣꯛꯄ ꯀꯥꯡꯕꯨꯨꯗ ꯍꯥꯟꯅ ꯊꯥꯔꯅꯤ ꯃꯣꯏꯅ ꯏꯊꯣꯛꯑ ꯃꯇꯨꯡꯗ ꯑꯗꯩ ꯀꯔꯦꯛꯁꯟ ꯇꯧꯕ ꯀꯥꯡꯕꯨ ꯑꯃ ꯂꯩꯔꯅꯤ ꯑꯍꯥꯟꯕꯒꯤꯅꯤ ꯅꯪ ꯏꯊꯣꯛ ꯄꯒꯤꯗꯣ ꯍꯥꯟꯅ ꯇꯧꯨꯔꯅꯨ ꯀꯔꯦꯛꯁꯟꯒꯤꯗꯣ ꯍꯥꯟꯅ ꯊꯥꯖꯤꯜꯂꯣ ꯄꯕ ꯐꯣꯟ ꯋꯥꯔꯤ ꯁꯥꯥꯟꯅꯕ ꯂꯣꯏꯔꯀꯥꯟꯅꯤꯀꯣ ꯑꯗꯨꯒꯤꯗꯤ ꯑꯗꯨꯝ ꯍꯥꯏꯔꯛꯀꯦ ꯍꯥꯟ
ꯏꯊꯣꯛꯄ ꯍꯥꯏꯁꯦ ꯏꯪꯂꯤꯁ ꯕꯣꯔꯗꯠꯇ ꯏꯊꯣꯛꯇꯣꯏꯔꯥ ꯏꯪꯂꯤꯁ ꯃꯅꯤꯄꯨꯔꯤ ꯃꯅꯤꯄꯨꯔꯤ ꯃꯩꯇꯩ ꯃꯌꯦꯛꯇ ꯏꯗꯣꯏꯔꯕ
ꯃꯩꯇꯩ ꯃꯩꯇꯩ ꯏꯗꯣꯏꯅꯦ ꯀꯤꯕꯣꯔꯗ ꯃꯩꯇꯩ ꯃꯌꯦꯛꯇ ꯑꯗꯨꯅꯗꯤ ꯍꯦꯟꯕꯅꯦ ꯐꯪꯕ ꯍꯦꯜꯂꯦ ꯍꯥꯏꯕꯅꯦꯕ
ꯑꯣ
ꯑꯗꯣ ꯈꯪꯗꯦ ꯑ ꯑꯩ ꯉꯁꯤ ꯇ꯭ꯔꯥꯏ ꯇꯧꯗꯣꯏꯅꯦ ꯉꯁꯤ ꯍꯥꯄꯛꯀꯅꯤ ꯑꯗꯨꯅꯦ ꯑꯩ ꯁꯤ ꯁꯨꯅꯕ ꯇꯧꯁꯦ ꯉꯥꯁꯤ ꯇ꯭ꯔꯥꯏ ꯇꯧꯔꯒ ꯑꯩ ꯍꯥꯏꯔꯛꯀꯦ ꯍꯥꯏꯗꯤ ꯀꯅꯥꯅ ꯍꯦꯟ ꯅ ꯀꯥꯟꯅꯒꯦꯗꯣ
ꯀꯩꯅ ꯀꯌꯥ ꯋꯥꯂꯤꯒꯦ ꯂꯣꯏꯒꯗꯕ
ꯑꯩꯒꯤ ꯍꯣꯔꯦꯟ ꯅꯪ ꯅꯪ ꯅꯣꯏꯒꯤ ꯍꯥꯄꯣꯛꯄ ꯀꯥꯟꯗ ꯄꯨꯟꯅ ꯍꯥꯞꯄꯛꯑꯅꯤ ꯑꯩ
ꯅꯗꯦ ꯀꯌꯥ ꯁꯨꯔꯒꯦꯕ ꯅꯪꯒꯤ ꯁꯤꯒꯤ ꯇꯥꯛꯁꯨ
ꯇꯔꯥ ꯃꯥꯥꯊꯣꯏ ꯇꯔꯥꯃꯥꯊꯣꯏꯃꯨꯛ ꯁꯨꯔꯝꯃꯅꯤ ꯑꯗꯣ ꯀꯩꯅꯣ ꯃꯉꯥꯃꯨꯛ ꯃꯉꯥꯃꯨꯛ ꯁꯥꯟꯅꯔꯗꯤ ꯌꯥꯅꯤꯕ ꯑꯗꯨ ꯃꯉꯥꯗꯣ ꯁꯥꯟꯅꯣ ꯅꯪ ꯅꯪꯒꯤꯗ ꯀꯌꯥꯁꯨ ꯑꯣꯏꯅꯤ ꯁꯤ ꯇꯧꯔ ꯑꯩꯅ ꯇꯧꯕꯔꯤꯁꯤꯗ ꯀꯌꯥꯁꯨ ꯑꯣꯏꯔꯦ
ꯃꯥꯔꯤ
ꯑꯗꯨꯗꯤ ꯑꯃ ꯑꯃꯒ ꯇꯧꯔꯛꯄ ꯌꯥꯔꯤꯔ
ꯑꯣ
ꯑꯃꯒ ꯇꯧꯔꯛꯑꯒꯦ ꯑꯗꯨꯒꯅ ꯄꯥꯁ ꯈꯔ ꯉꯥꯡꯉꯒ ꯃꯤꯅꯠ ꯇꯨ ꯍꯧꯈꯤꯕ ꯌꯥꯕ꯭ꯔ ꯌꯦꯡꯁꯤ
ꯍꯣꯏ
ꯎꯝ ꯀꯣ ꯁꯤ ꯃꯅꯃꯤꯅ ꯂꯣꯏꯁꯤꯜꯂꯦ ꯑꯗꯨ ꯀꯨꯞꯁꯔ ꯑꯗꯨ ꯉꯍꯥꯛ ꯂꯩꯔꯦ ꯑꯗꯨꯗꯤ ꯑꯃꯨꯛ ꯀꯩꯅꯣꯗ ꯃꯊꯪꯗ ꯑꯃꯨꯛ ꯇꯧꯔꯛꯀꯦ ꯍꯥꯏꯗꯤ ꯃꯉꯥ ꯁꯨꯍꯜꯂꯒꯦ ꯁꯤ ꯆꯗ ꯌꯥꯗ꯭ꯔꯦ ꯆꯥꯛ ꯏꯁꯤꯡ ꯆꯥꯈꯤꯔꯣꯏꯗꯔꯣ ꯀꯔꯝ ꯀꯥꯟ ꯆꯥꯗꯣꯏꯅꯣ
ꯆꯥꯛ ꯍꯤꯡꯁꯦ ꯊꯣꯡꯕ ꯂꯣꯏꯗ꯭ꯔꯤ
ꯉꯁꯥꯏꯗꯩ ꯊꯣꯡꯉꯁꯨ ꯍꯧꯖꯤꯛꯄꯨ ꯂꯣꯏꯗ꯭ꯔꯤꯕ ꯍꯥꯏꯁꯦ
ꯃꯩ ꯑꯃꯨ ꯃꯨꯠꯂꯤꯅꯤ
ꯔꯥꯏꯁ ꯀꯁꯨꯛꯔ ꯗ ꯊꯣꯡꯉꯤꯔꯕ
ꯑꯥ
ꯎꯝ ꯅꯣꯏ ꯃꯤ ꯀꯌꯥ ꯂꯩꯅꯣ ꯀꯥ ꯑꯝꯗ
ꯑꯩꯈꯣꯏ ꯑꯍꯨꯝ
ꯎꯝ ꯄꯨꯂꯞ ꯇꯝꯃꯤꯟꯅꯕ ꯀꯥꯡꯕꯨ
ꯑꯥ ꯈꯣꯏ ꯄꯨꯂꯞ ꯇꯃꯤꯟꯅꯕ